ꯑꯩꯒꯤ ꯑꯩꯒꯤ ꯑꯩꯒꯤ ꯏꯈꯣꯟꯜ
ꯅꯪꯒꯤꯅꯦꯔ ꯑꯩꯒꯤ ꯑꯩꯒꯤ ꯈꯣꯟꯗꯣ ꯇꯌꯦ ꯑꯃꯨꯛꯀ ꯍꯜꯂꯛꯏꯅꯦꯒꯤ ꯍꯧꯖꯤꯛꯇꯤ ꯇꯧ ꯈꯪꯗꯦ ꯑ ꯂꯥꯛꯑꯦ ꯂꯥꯛꯑꯦ ꯎꯝ
ꯑꯩꯒꯤ ꯃꯈꯣꯟꯗ ꯑꯃꯨꯛꯀ ꯍꯜꯂꯛꯄ ꯅ ꯑꯔꯄꯤꯁ ꯍꯥꯄꯔꯣ ꯂꯣ
ꯑꯥ
ꯈꯪꯗꯦ
ꯂꯥꯛꯄꯥ ꯍꯧꯖꯤ ꯆꯣ
ꯍꯧꯖꯤꯛꯁꯨ ꯍꯜꯂꯛꯏꯅꯦ
ꯏ ꯀꯃꯥꯏ ꯇꯅꯤ ꯍꯧꯖꯤꯛꯀꯤ
ꯏꯀꯣ ꯆꯂꯤꯅꯦ ꯑꯦꯄꯤ ꯁꯥꯄ꯭ꯔꯣ
ꯍꯥꯞꯇꯦ
ꯑꯣ
ꯍꯧꯖꯤꯛꯁꯨ ꯆꯠꯄ꯭ꯔꯣ
ꯍꯧꯖꯤꯛꯇꯤ ꯌꯥꯔꯦ ꯍꯧꯖꯤꯛꯇꯛꯇꯤ ꯀꯔꯤꯁ ꯇꯧꯗꯦ
ꯑꯣ ꯈꯔ ꯑꯕ
ꯑ ꯈꯥꯏ ꯌꯥꯗꯣ ꯃꯥꯂꯦ ꯆꯤ ꯆꯛꯒꯤ ꯕꯣꯜꯂꯤ ꯌꯦꯡꯕ꯭ꯔꯣ ꯆꯠ ꯆꯠꯒꯤ ꯍꯥꯥ ꯍꯜꯂꯣ
ꯇꯕ꯭ꯔꯣ
ꯆ ꯇꯑꯌꯦ
ꯑꯥ ꯍꯧꯖꯤꯛꯁꯨ ꯀꯅꯦ ꯇꯥꯏꯪ
ꯊ
ꯍ ꯁꯤꯁꯤ
ꯆꯠ ꯆ ꯣ ꯁꯅꯥꯕꯗ ꯌꯦꯡꯉ꯭ꯔꯣ
ꯑꯣ ꯌꯦꯡꯗꯦ
ꯆꯛ ꯆꯛꯀꯤꯗꯤ ꯃꯤꯔꯌꯦ ꯀꯤꯛꯕ ꯎꯝ ꯑꯩꯒꯤ ꯐꯣꯟ ꯍꯜꯂꯛꯎꯁꯦ ꯀꯔꯤ ꯇꯧꯒꯔꯄ꯭ꯔ
ꯑꯥ ꯍꯜꯂꯛꯑꯦ
ꯑꯣ ꯑꯩꯂ ꯈꯔ ꯀꯜꯂ ꯊꯃ
ꯑꯣ ꯑꯁ ꯅꯪ ꯏꯌꯥꯔꯄꯤꯦꯁ ꯂꯩꯔꯗꯤ ꯐꯥꯒꯗꯕ
ꯑ ꯍꯧꯖꯤꯛꯇꯤ ꯀ꯭ꯔꯦꯁ ꯇꯧꯗꯦ
ꯑ
ꯂꯣꯏꯔꯦ ꯂꯣꯏꯔꯦ ꯑꯩꯗ ꯑꯃꯗꯦꯝꯁ ꯅꯥꯅꯤꯡꯕ꯭ꯔꯥ ꯍꯥꯏꯔꯒꯀꯣ
ꯑꯥ
ꯃꯤꯃꯅꯃꯣꯏꯗ ꯁꯤ ꯏꯅꯥꯛꯇ ꯂꯩꯕꯅ ꯃꯣꯏ ꯊꯣꯛꯄ ꯑꯐ ꯅꯝ ꯊꯤꯕꯗ ꯂꯣꯏꯔꯦ ꯈꯤꯇꯪ ꯏ ꯊꯣ ꯀꯅꯦꯕꯗꯨ ꯑꯣꯏꯔꯁꯨ ꯀꯃ ꯄꯒꯔ ꯀꯥꯟꯕ꯭ꯔꯣ ꯍꯥꯥ
ꯏꯅꯥꯛ ꯏꯅꯥꯛꯇ ꯂꯩꯕꯅꯀꯣ
ꯃꯣꯏ ꯊꯣꯛꯣꯛꯄꯤꯕ
ꯑ
ꯌꯥꯝ ꯅꯝꯊꯤꯕ ꯋꯥꯁꯤꯗ
ꯁꯥꯎꯅꯤꯡꯕꯁꯤꯗꯤ ꯇꯥꯕ꯭ꯔꯣ
ꯇꯥꯏ ꯇꯥꯏ ꯇꯥꯗꯨꯕ꯭ꯔꯣ
ꯇꯥꯏꯌꯦ ꯇꯥꯏꯌꯦ ꯑꯗ ꯊꯧ ꯁꯥꯗꯕꯒꯨꯝꯅ ꯍꯧꯖꯤꯛꯁꯨ ꯅꯣꯛꯅ ꯂꯩꯑꯦ ꯀꯔꯤ ꯍꯥꯏꯖꯤꯔꯥ ꯈꯪꯗꯔꯦ ꯃꯥꯅ ꯃꯣꯏ ꯊꯣꯛꯄꯤꯔꯒ ꯀꯣ ꯃꯥꯅ ꯊꯣꯛꯄꯤꯗꯕꯒꯨꯝꯗ ꯂꯩꯌꯦ
ꯑꯗꯨ ꯃꯅꯝ ꯅꯝꯗ꯭ꯔꯗꯤ ꯐꯕ ꯃꯅꯝꯁꯨ ꯂꯩꯕ ꯑꯁ ꯂꯣꯏꯔꯦ ꯂꯣꯏꯔꯦ
ꯃꯥꯛꯁꯥ ꯍꯥꯄꯅꯦ ꯑꯗꯨꯗꯨꯗꯤ ꯃꯥꯁ ꯍꯥꯞꯂꯒ ꯇꯨꯝꯃꯨꯅꯦ ꯇꯥꯔꯦ
ꯃꯥꯛꯁ ꯍꯥꯞꯇꯥꯔꯥꯗꯤ ꯌꯥꯔꯣꯏꯅꯦ ꯁꯤꯗꯤ ꯑꯩꯅ ꯃꯥꯕꯨ ꯒꯦꯝ ꯁꯥꯅꯤꯡꯕ꯭ꯔꯥ ꯍꯥꯏꯔꯒ ꯉꯁꯤ ꯁꯅꯥꯅꯤꯡꯗꯦ ꯍꯥꯏ ꯀꯔꯤꯗꯕꯨꯏꯔ ꯐꯪꯅ ꯕꯤꯔꯅꯤ
ꯉ ꯐꯥꯕꯁꯠꯇꯄꯥꯔꯣ
ꯉꯥ ꯐꯥꯕ ꯑꯩꯅ ꯆꯠꯍꯟꯗꯕ ꯑꯗꯒꯤ ꯂꯩꯕꯅꯦꯃ
ꯑꯃꯗꯨ ꯍꯜꯂꯛꯀꯗꯥ ꯍꯜꯂꯛꯔꯣꯏꯗ꯭ꯔꯥ
ꯍꯥꯥ
ꯄꯥꯎꯁꯁꯨ ꯀꯪꯍꯟꯗꯦ
ꯑꯣ ꯑꯗꯨꯝ ꯑꯁꯤꯒꯨꯝꯕ ꯃꯇꯝ ꯂꯥꯛꯑꯗꯤ ꯄꯨꯂꯞ ꯃꯥꯟꯕ ꯇꯦ
ꯎꯝ
ꯎꯝ ꯂꯛꯑꯣꯏ ꯂꯀꯅꯤꯁꯨ ꯑꯗꯨꯝꯃ ꯍꯥꯏꯗꯦ
ꯑ ꯍꯥꯏꯕꯤꯗꯦ
ꯑꯣ ꯅꯪꯗꯤ ꯊꯣꯡ ꯍꯥꯡꯅ ꯇꯨꯝꯕ꯭ꯔꯣ ꯑꯗꯨꯗꯤ
ꯑꯦ ꯊꯣꯡ ꯂꯣꯟꯁꯤꯟꯂꯒ ꯇꯨꯝꯕꯅꯤ
ꯂꯣꯟꯁꯤꯟꯗꯕꯤꯗ
ꯂꯣꯟꯁꯤꯟꯅꯦ ꯂꯨꯣꯟꯁꯤꯟꯅꯦ
ꯃꯥ ꯉꯥꯏꯔꯒ ꯂꯩꯔꯦꯒ ꯂꯣꯏ ꯁꯤꯗꯗꯤ
ꯎꯝ ꯅꯨꯃꯤꯠ ꯅꯧꯃꯗꯤ ꯀꯧ ꯑꯣ ꯂ ꯂꯣꯟꯗ ꯇ ꯇꯨꯝꯕ ꯃꯥꯂ
ꯑꯥ
ꯑ ꯍꯗ ꯍꯜꯂꯄ
ꯄꯨꯡ ꯃꯔꯤꯗ
ꯑꯣ
ꯑꯩꯁ ꯀꯃꯥꯏꯅ ꯃꯥ ꯄꯨꯡ ꯃꯔꯤꯗ ꯍꯜꯂꯛꯄ꯭ꯔꯥꯅꯦ
ꯑꯗꯨ ꯅꯨꯃꯤꯠ ꯇꯥꯗꯤꯑꯃꯥꯁꯦ ꯑ ꯊꯥꯒꯨꯝꯕ ꯇꯧꯕ ꯃꯥꯂꯦ ꯃꯥꯒꯤ ꯊꯕꯛ ꯃꯐꯝꯗ ꯎꯝ
ꯅꯪꯁꯨ ꯐꯦꯟ ꯉ ꯂꯩꯕꯤꯔꯥ ꯈꯪꯗꯦꯅ ꯐꯣꯟ ꯐꯖꯅ ꯇꯥꯗꯦꯅꯦ
ꯑꯣ
ꯌꯥꯏꯍꯦ ꯅꯪꯁꯨ
ꯔꯔꯤꯗꯤ ꯇꯥꯎ꯭ꯔ
ꯎꯝ
ꯆꯦꯟ
ꯍꯖꯤ ꯄꯇꯥꯦ
ꯎꯝ ꯑ
ꯅꯣꯏꯗꯤ ꯄꯨꯡ ꯀꯌꯥꯔꯣ ꯇꯨꯝꯝꯕ꯭ꯔꯣ
ꯌꯦꯉ
ꯄꯨꯡ ꯑꯃ ꯑꯅꯤ
ꯎꯝ
ꯑꯁ ꯂꯣꯏꯔꯅꯦ ꯑꯗꯨꯗꯤ
ꯍꯧꯈꯠꯄꯗꯤ ꯄꯨꯡ
ꯑ ꯇꯔꯒꯃꯗ
ꯎꯝ
ꯇꯔꯥꯏꯗꯤꯅꯤ ꯍꯧꯕ ꯄꯁ ꯄꯨꯡ ꯇꯔꯥ ꯇꯥꯔꯗꯤ ꯑ ꯁꯥꯕꯒꯤ
ꯑ ꯍꯕꯥꯠ ꯈꯔꯦ ꯂꯣꯏꯔꯦꯗ ꯑꯨ ꯆꯥꯛꯆꯥꯕꯗꯤ ꯕꯔꯣꯊ
ꯐꯔꯦ ꯎꯝ
ꯑꯁ
ꯑꯦ ꯍꯦꯛ ꯍꯋꯥꯔꯒ ꯅꯨꯡꯊꯤꯤꯟꯗ ꯊꯣꯡꯕꯗꯨ ꯆꯔꯅꯤꯁ ꯑꯗꯨꯅ ꯂꯣꯏꯔꯦ
ꯑꯗꯨꯅ ꯑꯗꯨꯝ ꯆꯥꯗ꯭ꯔꯦ ꯅꯨꯃꯤꯠ ꯑꯃꯗ ꯆꯥꯛ ꯑꯃ ꯉꯥꯛꯇ ꯊꯣꯡꯒ
ꯑ
ꯍ ꯂꯣꯏꯣꯏꯗ ꯍꯦ ꯆꯔꯤꯞ ꯄꯣꯔꯥꯅꯤꯍꯦ
ꯌꯥꯏ ꯌꯥꯏ ꯌꯥꯏ ꯀꯣ ꯍꯛꯆꯥꯡ ꯅꯨꯡꯉꯥꯏꯔꯅꯤ
ꯎ
ꯑꯥ ꯅꯪ ꯆꯠꯃꯤꯟꯅꯕ ꯆꯠꯃꯤꯟꯅꯕ ꯅꯨꯄꯥꯗꯣ ꯊꯕꯛ ꯑꯗꯨꯗꯤ ꯑꯗꯨꯝ ꯇꯝꯄꯥꯛꯇ ꯂꯩꯕ꯭ꯔꯥ ꯎꯝ ꯃꯥꯗꯤ ꯍꯧꯖꯤꯛ ꯆꯠꯊꯣꯛ ꯆꯠꯁꯤꯟ ꯃꯇꯣꯝꯇ ꯍꯩꯈ꯭ꯔꯦ
ꯪꯗꯦꯁ ꯁꯨꯡꯆꯠ ꯆꯥꯗꯦ ꯃꯇꯣꯝꯗ
ꯍ ꯆꯅꯤ ꯄꯨꯕ ꯂꯣꯏꯔꯦꯅꯦ ꯒꯦꯅꯤꯅꯦ
ꯑꯣꯐꯤꯁ ꯑꯣꯐꯤꯁꯇ ꯂꯥꯛꯎ ꯍꯥꯏꯔꯒ ꯆꯠꯄ ꯍꯩꯇꯤ ꯑꯗꯨꯝ ꯂꯩ
ꯏꯁ ꯂꯣꯏꯔꯦ ꯂꯣꯏꯔꯦ ꯀꯅꯥꯅ ꯊꯤꯟꯂꯛꯄ꯭ꯔꯣ ꯃꯥꯅ ꯅꯍꯥꯟꯅꯤ
ꯃꯥꯒꯤ ꯃꯌꯥꯝꯕꯗꯨ
ꯑꯣ ꯑꯣ ꯑꯣ ꯑꯣ ꯅꯍꯥꯟ ꯂꯥꯛꯃꯤꯟꯅꯕꯗꯨ
ꯑꯥ
ꯍꯟꯕꯗꯤ ꯑꯗꯨꯝ ꯉꯥꯏꯔꯒ ꯂꯩꯕ꯭ꯔꯥ
ꯎꯝ ꯍꯟꯕꯗꯤ ꯏꯕꯥꯅꯤ ꯑꯣꯚꯔ ꯕ꯭ꯔꯤꯖꯀꯤ ꯃꯅꯥꯛꯇ ꯑꯗꯨꯝ ꯆꯠꯂꯒ ꯑꯣꯇꯣꯗ ꯁꯈ꯭ꯃ ꯑꯗꯨꯗꯤ ꯍ ꯑꯗꯨꯗꯤ ꯂꯥꯛꯄ ꯍꯒꯦꯅ ꯅꯤ ꯀꯃꯟ ꯇꯕ꯭ꯔ
ꯃꯄꯥ ꯂꯧꯕꯒꯤꯅꯤ ꯃꯄꯥ ꯂꯧꯕꯒꯤꯅꯤ ꯃꯄꯥꯁꯨ ꯑꯗꯨꯃꯥꯏꯅ ꯇꯧꯅꯤ
ꯃꯄꯥꯁꯨ ꯑꯗꯨꯃꯥꯏꯅ ꯇꯧꯅꯤ ꯃꯄꯥꯁꯨ ꯈꯔ ꯀꯔꯤꯁꯤꯔꯥ ꯄꯥꯡꯊꯣꯛꯄ ꯍꯩꯇꯕꯗꯣ
ꯑꯥ
ꯈꯔ ꯑꯄꯥꯪꯕꯗ ꯑꯗꯨꯃꯥꯏꯅ ꯇꯒꯤꯅꯦ
ꯆꯠꯅꯤꯡꯉ ꯈꯪꯕꯗꯤ ꯈꯪꯕ ꯃꯥꯜꯂꯦ ꯑꯗꯨ ꯆꯠꯅꯤꯡꯗꯕ ꯑꯣꯏꯕ ꯃꯥꯜꯂꯦ
ꯃꯥ ꯈꯔ ꯅꯤꯡꯉꯥꯏ ꯇꯧꯕ꯭ꯔꯥ
ꯎꯝ
ꯑꯦꯁ ꯂꯣꯏꯔꯦ ꯂꯣꯏꯔꯦ ꯑꯗꯨꯃꯥꯏꯅ ꯇꯧꯕ ꯌꯥꯗꯔꯦꯅꯦ ꯃꯣꯏꯒꯤ ꯏꯃꯨꯡꯁꯨ ꯌꯥꯝ ꯂꯥꯏꯔꯒꯀꯣ ꯍ ꯅꯥꯒꯗꯕ
ꯑꯗꯨꯛꯇꯣ ꯎꯝ
ꯈꯥꯇ ꯇꯅ ꯃꯥ ꯂꯩ
ꯇ꯭ꯔꯦꯟꯅꯤꯡꯗ ꯄꯨꯡ ꯄꯨꯡ ꯇꯔꯥꯗ ꯂꯥꯛꯑꯣ ꯍꯥꯏꯕ ꯑ ꯄꯨꯡ ꯇꯔꯥ ꯌꯧꯔꯅꯦꯕ ꯅꯥꯏꯟ ꯐꯣꯔꯇꯤꯒꯨꯝꯕ ꯌꯎꯔꯤꯕ ꯁꯨꯞꯂꯥꯛ ꯂꯥꯛꯇꯣꯏꯅꯤ
ꯁ ꯍꯋꯥ ꯄꯊꯦ ꯃꯔꯎꯅꯦ
ꯆꯪꯗꯗꯅꯤ ꯀꯃꯥꯏ ꯇꯣ ꯑꯣꯕ꯭ꯔ
ꯃꯤꯒꯤ ꯋꯥ ꯊꯤ ꯆꯥꯅꯤ ꯏꯅꯦꯍ
ꯎꯝ
ꯅꯪꯗꯤ ꯃꯥꯕꯨ ꯉꯥꯏꯔꯤꯅ ꯑꯗꯨꯝ ꯆꯪꯉꯣ
ꯎꯝ ꯂꯣꯏ
ꯂꯣꯏꯔꯦ ꯃꯥꯕꯨ ꯉꯥꯏꯔꯒ ꯂꯩꯔꯗꯤ
ꯆꯠꯄ ꯍꯩꯇꯦ ꯉꯥꯏꯕꯤꯌꯨ ꯍꯥꯏꯅ
ꯃꯆꯤꯟꯊꯤꯕꯅꯦ
ꯈꯔ ꯉꯟꯅ ꯂꯥꯛꯑꯣ ꯑꯩꯅ ꯍꯥꯏꯕ ꯑꯗꯨ ꯂꯥꯛꯀꯅꯤꯍꯦ
ꯎꯝ ꯎꯝ
ꯁꯕꯂꯥ ꯂꯇ
ꯂꯣꯏꯔꯦ ꯄꯨꯔꯥꯕꯤꯔꯅꯤꯒꯣ
ꯎꯝ ꯅꯣꯏ ꯅꯣꯏꯒꯤ ꯌꯦꯟꯗꯤ ꯍꯨꯏꯅ ꯃꯨꯛ ꯆꯥꯕ꯭ꯔꯨ
ꯍꯨꯏꯗ ꯕꯟ ꯇꯦꯠ ꯇꯧꯔꯒ ꯂꯩ
ꯎꯝ ꯑꯗꯨꯝ ꯂꯥꯎ ꯄ꯭ꯔꯣ ꯍꯏꯗꯨ
ꯂꯄꯅꯤ
ꯑꯦ ꯍꯠꯂꯣꯅꯦ ꯋꯥꯟ ꯀꯤꯜ ꯇꯧꯅꯦ
ꯋꯥꯟ ꯀꯤꯟ ꯁꯥꯠ ꯁꯔꯥ ꯈꯥꯟꯗꯅꯤꯅꯦ
ꯅꯣꯏꯒꯤ ꯌꯦꯟꯗꯨꯗꯤ ꯂꯣꯏ ꯌꯣꯟꯈ꯭ꯔꯕ꯭ꯔꯣ